ꯍꯜꯂꯣ ꯇꯥꯕ꯭ꯔꯣ꯫ ꯍꯜꯂꯣ ꯇꯥꯕ꯭ꯔꯣ꯫
ꯇꯔꯦ ꯇꯔꯦ꯫
ꯑꯣ ꯁꯦꯡꯅ ꯇꯥꯕ꯭ꯔꯣ꯫
ꯎꯝ ꯃꯈꯣꯟꯁꯦ ꯈꯔ ꯄꯤꯛꯑꯦ ꯁꯥꯎꯟꯁꯦ ꯇꯥꯕ ꯀꯥꯟꯗ꯫
ꯑꯣ ꯀꯃꯥꯏꯅ ꯇꯧꯔꯤꯅꯣ ꯅꯨꯡꯉꯥꯏꯔꯤꯕ꯭ꯔꯣ꯫
ꯑꯥ ꯅꯨꯡꯉꯥꯏꯔꯤꯌꯦ ꯑꯗꯨꯝ꯫
ꯎ ꯀꯩꯗꯧꯔꯝꯃꯤꯅꯣ꯫
ꯇꯥꯗ꯭ꯔꯦ ꯃꯈꯣꯟꯁꯦ ꯄꯤꯛꯇ꯭ꯔꯨ ꯄꯤꯛꯅ ꯇꯥꯔ ꯂꯩꯕꯤꯗꯨ ꯇꯧꯔꯦ꯫
ꯇꯥꯔꯕ꯭ꯔꯣ꯫
ꯃꯈꯣꯟꯜꯁꯦ ꯌꯥꯝ ꯄꯤꯛꯅ ꯇꯥꯏꯌꯦ꯫
ꯑꯣ ꯑꯗꯨ ꯈꯔ ꯈꯔ ꯈꯔ ꯈꯔ ꯈꯤꯇꯪꯗꯤ ꯇꯥꯕ ꯅꯠꯇ꯭ꯔꯣ꯫
ꯑ ꯇꯥꯔꯦ ꯇꯥꯔꯦ꯫
ꯎꯝ ꯑꯗꯨꯗꯤ ꯑꯗꯨꯝ ꯁꯥꯖꯤꯜ ꯑꯗꯨꯝ ꯋꯥ ꯉꯥꯡꯉꯥꯡꯑꯒꯦꯀꯣ꯫
ꯑꯧ ꯌꯥꯏꯌꯦ꯫
ꯑꯥ ꯀꯩꯗꯧꯔꯝꯃꯤꯅꯣ꯫
ꯍꯧꯖꯤꯛ ꯑꯩꯁꯦ ꯀ꯭ꯂꯥꯁ ꯂꯥꯛꯑꯝꯕꯅꯦ ꯑꯗꯨ ꯑꯣꯖꯥꯕꯨꯗꯤ ꯆꯪꯉꯛꯇ꯭ꯔꯤꯕ ꯑꯗꯨꯗꯨꯒꯤ ꯐꯝꯃꯒ ꯂꯩꯔꯝꯕ
ꯑꯣ ꯄꯨꯡ ꯀ꯭ꯂꯥꯁꯇꯤ ꯄꯨꯡ ꯀꯌꯥꯗꯒꯤ ꯍꯧꯗꯣꯏꯅꯣ
ꯄꯨꯡ ꯃꯥꯄꯜꯗꯒꯤ ꯍꯧꯕꯅꯦꯕ ꯑꯩꯈꯣꯏꯒꯤꯁꯦ ꯑꯗꯣ ꯉꯁꯤꯁꯦ ꯑꯩꯈꯣꯏ ꯁꯦꯅꯤꯌꯔ ꯃꯈꯩꯒꯤ ꯑꯦꯛꯖꯥꯝ ꯂꯩ ꯍꯥꯏꯌꯦ ꯑꯗꯨꯗꯨꯅ ꯀ꯭ꯂꯥꯁꯁꯦ ꯇꯧꯗꯣꯏꯔꯥ ꯇꯧꯔꯣꯏꯗꯣꯏꯔꯁꯦ ꯐꯖꯅ ꯈꯪꯗ꯭ꯔꯦ ꯑꯩꯁꯨ ꯂꯥꯛꯇ꯭ꯔꯤ ꯀꯥꯟꯗ ꯑꯗꯨ ꯈꯪꯍꯧꯗ꯭ꯔꯕ
ꯑꯗꯨꯃꯥꯏꯅ ꯁꯦꯅꯤꯌꯔ ꯃꯈꯩꯒꯤ ꯑꯦꯛꯖꯥꯝ ꯂꯩꯕꯒꯤ ꯑꯩꯈꯣꯏꯒꯤ ꯀ꯭ꯂꯥꯁ ꯇꯧꯗꯕꯗꯣ ꯁꯤꯡꯖꯨ ꯆꯥꯅꯕ ꯌꯥꯝ ꯅꯨꯡꯉꯥꯏꯕꯅꯤ ꯇꯧꯔꯤꯁꯦ ꯑꯩꯈꯣꯏꯁꯨ ꯅꯥꯜꯂꯣꯏ ꯑꯗꯨꯃꯥꯏꯅ ꯀ꯭ꯂꯥꯁ ꯀꯥꯔꯀꯥꯟꯗ ꯁꯤꯡꯖꯨ ꯌꯥꯝ ꯆꯥꯅꯩ ꯇꯧꯔꯤꯁꯦ ꯑꯩꯈꯣꯏ ꯀꯣꯕꯤ ꯁꯤꯡꯁꯨ ꯃꯤꯃꯤ ꯁꯤꯡꯁꯨ ꯑꯋꯥꯊꯕꯤ ꯁꯤꯡꯁꯨ ꯃꯈꯟ ꯃꯈꯟꯒꯤ ꯁꯤꯡꯁꯨꯨ ꯃꯌꯥꯝ ꯂꯩꯗꯅ ꯑꯗꯨꯝꯕ ꯁꯤꯡꯖꯨꯒ ꯃꯌꯥꯞꯃꯌꯥꯝ ꯆ ꯁꯥꯔꯦ ꯑꯗꯨꯏꯗꯣ ꯌꯥꯝ ꯍꯥꯎꯕꯅꯤ ꯇꯧꯔꯤꯁꯦ ꯑꯗꯨ ꯅꯣꯏꯗꯤ ꯁꯤꯡꯖꯨ ꯆꯥꯅꯕꯒꯤ ꯁꯤꯡꯖꯨꯒꯤ ꯄꯥꯔꯇꯤꯒꯗꯤ ꯇꯧꯗ꯭ꯔꯣ
ꯁꯤꯡꯖꯨꯒꯤ ꯄꯥꯔꯇꯤꯁꯦ ꯃꯃꯥꯡ ꯃꯃꯥꯡ ꯁꯦꯃꯤꯁꯇꯔꯗ ꯂꯣꯏꯁꯤꯟꯈ꯭ꯔꯦ ꯍꯟꯗꯛꯇꯤ ꯑꯗꯨꯝ ꯀ꯭ꯂꯥꯁꯁꯦꯀꯣ ꯂꯥꯛꯅꯗꯕ ꯃꯤꯅ ꯅꯝꯃꯦꯕ ꯍꯧꯖꯤꯛꯁꯨ ꯑꯩꯈꯣꯏ ꯑꯍꯨꯝ ꯈꯛꯇꯅꯦ ꯂꯥꯛꯏꯁꯦ ꯑꯇꯩꯁꯦ ꯈꯔ ꯊꯦꯡꯂꯞ ꯂꯥꯛꯀꯅꯦꯅ ꯍꯥꯏꯅꯔꯛꯄ
ꯃꯣꯏꯗꯤ ꯑꯗꯨꯗꯤ ꯀꯃꯥꯏꯅ ꯇꯧꯔꯤꯔ ꯇꯧꯔꯤꯁꯦ ꯂꯣꯏꯅ ꯈꯪꯕ ꯍꯩꯕ ꯂꯣꯏꯔꯕꯒꯦꯔ ꯃꯣꯏꯅ ꯂꯥꯛꯇ꯭ꯔꯤꯗꯨꯅꯣ ꯑꯩꯈꯣꯏꯗꯤ ꯑꯩꯁ ꯁꯦꯃꯤꯁꯇꯔ ꯈꯨꯗꯤꯡꯒꯤꯅꯤ ꯆꯥꯔꯤꯁꯤ ꯑꯣꯖꯥꯅ ꯋꯥꯇꯤ ꯆꯥꯕꯗ ꯆꯥꯕꯗ ꯇꯧꯔꯤꯁꯤ ꯑꯩꯈꯣꯏꯗꯤ ꯑꯩꯈꯣꯏꯒꯤ ꯂꯥ ꯑꯄꯥꯛ ꯑꯄꯥꯛꯄ ꯃꯌꯥꯝ ꯍꯧꯋꯤꯗꯅ ꯑꯩꯈꯣꯏ ꯀꯦꯝꯄꯁ ꯃꯅꯨꯡꯗ ꯂꯥꯛ ꯑꯄꯥꯛ ꯄꯥꯛꯄ ꯃꯌꯥꯝꯗꯣ ꯍꯦꯛꯇ ꯊꯥꯔꯦꯗꯅ ꯑꯗꯨꯗꯨꯒ ꯍꯦꯛꯇ ꯑꯃꯅ ꯑꯃꯅ ꯀꯩꯅꯣ ꯕꯦꯁꯟ ꯕꯦꯁꯟ ꯄꯨꯅꯔꯛꯀꯅꯤ ꯑꯃꯅ ꯊꯣꯏꯗꯤꯡ ꯑꯁꯨꯕ ꯄꯨꯅꯔꯛꯀꯗꯤ ꯑꯦ ꯑꯃꯅ ꯍꯋꯥꯏ ꯃꯪꯒꯜ ꯄꯨꯅꯔꯛꯀꯅꯤ ꯑꯗꯨꯃꯥꯏꯅ ꯈꯥꯏꯗꯣꯛꯅꯔꯦꯗꯅ ꯑꯩꯈꯣꯏ ꯃꯈꯩꯁꯦ ꯑꯗꯨꯗꯨꯒ ꯃꯌꯥꯝ ꯀꯩꯅꯣꯁꯦ ꯄꯨꯂꯞ ꯃꯥꯟꯅꯔꯒꯀꯣ ꯈꯔꯅ ꯁꯤꯡꯖꯨꯝꯕ ꯄꯣꯠ ꯄꯨꯔꯛꯑꯅꯦꯕꯀꯣ ꯑꯗꯒꯤ ꯃꯤ ꯄꯨꯅꯔꯛꯄ ꯌꯥꯎ ꯑꯗꯩ ꯍꯣꯁꯇꯦꯜ ꯂꯩꯕ ꯃꯤꯗꯤ ꯑꯇꯣꯞꯄ ꯄꯣꯠꯁꯦ ꯃꯅꯥ ꯃꯁꯤꯡꯗꯨ ꯐꯪꯗꯕꯅꯤꯅ ꯃꯤꯃꯤꯒ ꯄꯨꯊꯣꯛꯂꯦ ꯑꯩꯗꯤ ꯃꯤꯃꯤꯒ ꯑꯗꯨꯃꯥꯏꯅ ꯄꯨꯊꯣꯛꯂꯦ ꯍꯥꯏꯕꯗꯤ ꯑꯩꯈꯣꯏꯗꯤ ꯍꯣꯁꯇꯦꯜ ꯂꯩꯕꯅꯤꯅ ꯊꯣꯡꯕ ꯈꯣꯠꯄꯗꯣ ꯀꯩꯅꯣ ꯇꯧꯗ ꯇꯧꯗꯕꯅꯤꯅ ꯑꯗꯨ ꯌꯥꯗꯕꯅꯤꯅ ꯍꯥꯏꯗꯤ ꯌꯨꯝꯗ ꯂꯩꯕꯁꯤꯡꯗꯨꯅ ꯃꯣꯏ ꯉꯥꯔꯤꯒ ꯐꯖꯅ ꯉꯧꯔ ꯄꯨꯔꯛꯑꯅꯤ ꯑꯁ ꯍꯥꯎꯕꯅꯤ ꯑꯗꯨꯃꯥꯏꯅ ꯇꯧꯕꯗꯣ ꯑꯩ ꯑꯗꯨꯝ ꯀ꯭ꯂꯥꯁꯀ ꯑꯗꯨꯃꯥꯏꯅ ꯆꯠꯂꯒ ꯁꯤꯡꯖꯨ ꯆꯥꯕꯒꯤ ꯄꯥꯔꯇꯤꯗꯨ ꯇꯧꯕ ꯇꯧꯅꯤꯡꯉꯤ ꯇꯧꯔꯁꯤ ꯑꯁ ꯅꯣꯏꯗꯤ ꯑꯗꯨꯗꯤ ꯅꯨꯡꯉꯥꯏꯔꯝꯃꯔꯣꯏ ꯅꯣꯏ ꯑꯗꯨꯃꯥꯏꯅ ꯇꯧꯗ꯭ꯔꯗꯤ ꯅꯣꯏ ꯀꯌꯥ ꯂꯥꯡꯈ꯭ꯔ ꯃꯥꯜꯂꯦ ꯅꯣꯏ ꯂꯥꯏꯔꯤꯛꯇ ꯊꯋꯥꯏ ꯌꯥꯎꯕ ꯃꯈꯩ ꯑꯣꯏꯅ ꯑꯣꯏꯔꯝꯕꯧ ꯃꯥꯜꯂꯦ
ꯂꯥꯏꯔꯤꯛꯇ ꯊꯋꯥꯏ ꯌꯥꯎꯕ ꯅꯠꯇꯦꯗ ꯂꯥꯛꯇꯧꯕ ꯇꯟꯅꯈꯤꯕ ꯑꯣꯏꯕ ꯖꯥꯠꯅꯤ ꯍꯥꯟꯅꯗꯤ ꯑꯩꯈꯣꯏꯁꯦ ꯑꯗꯨꯝ ꯂꯥꯛꯀꯥꯟꯗ ꯑꯗꯨꯃꯥꯏꯅ ꯁꯤꯡꯖꯨꯒꯨꯝꯕ ꯆꯥꯅꯕ ꯑꯗꯩꯗꯤ ꯏꯟꯁꯥꯡꯒꯁꯦ ꯊꯣꯡꯉ ꯄꯨꯅꯔꯛꯑꯒ ꯌꯨꯝꯗ ꯑꯅꯝꯕꯅ ꯂꯩꯅꯔꯝꯃꯦꯕꯀꯣ ꯐꯥꯔꯁ ꯁꯦꯃꯤꯁꯇꯔꯗꯗꯤ ꯑꯗꯨꯗꯨꯅ ꯑꯗꯨꯃꯥꯏꯅ ꯂꯩꯅꯔꯝꯕꯗꯨꯅ ꯏꯟꯁꯥꯡꯁꯨ ꯊꯣꯡꯉꯒ ꯄꯨꯅꯔꯛꯄꯤ ꯆꯥꯛꯀ ꯇꯤꯐꯤꯟꯒ ꯑꯗꯨꯝ ꯄꯨꯔ ꯄꯨꯔ ꯆꯥꯔꯝꯃꯦꯕ ꯍꯧꯖꯤꯛꯁꯤꯅ ꯍꯣꯁꯇꯦꯜꯗ ꯑꯅꯝꯕ ꯂꯩꯅꯈꯤꯕꯒꯤꯅꯦ ꯍꯣꯁꯇꯦꯜꯗ ꯂꯩꯕ ꯀꯥꯡꯒꯁꯤꯁꯨ ꯇꯟꯕ꯭ꯔꯥ ꯈꯪꯗꯦ ꯑꯉꯟꯕꯩ ꯀ꯭ꯂꯥꯁꯁꯦ ꯌꯥꯎꯕ ꯁꯨꯛꯅꯪ ꯅꯪꯉꯣꯏꯗꯣꯏꯅꯦ ꯃꯣꯏ ꯇꯦ
ꯑꯗꯨꯒꯤꯗꯤ ꯆꯨꯝꯃꯦ ꯅꯪ ꯍꯥꯏꯗꯣ ꯍꯣꯁꯇꯦꯜ ꯂꯩꯕ ꯃꯈꯩꯅ ꯍꯦꯟꯅ ꯇꯟꯕꯅꯦ ꯑꯩꯗꯤꯀꯣ ꯑꯔꯥꯞꯄ ꯃꯈꯩꯁꯤꯅꯀꯣ ꯄꯨꯡ ꯃꯥꯄꯟ ꯀ꯭ꯂꯥꯁ ꯅꯪꯅꯕꯅꯤ ꯍꯥꯏꯔꯒꯅꯦ ꯀ ꯑꯣꯇꯣ ꯇꯣꯡꯉꯒ ꯕꯁ ꯇꯣꯡꯉꯒ ꯂꯥꯛꯅꯗꯣꯏꯅꯤꯗꯅ ꯃꯌꯥꯝꯁꯦ ꯑꯗꯨꯒ ꯀꯩꯅꯣ ꯇꯧꯗꯣꯏꯅꯦꯕ ꯍꯥꯟꯅ ꯀ꯭ꯂꯥꯁꯁꯤꯗꯤ ꯍꯥꯟ ꯍꯥꯟꯅ ꯐꯝꯗꯣꯏꯅꯦꯕ ꯑꯗꯨꯒ ꯑꯅꯛꯄ ꯃꯈꯩꯁꯤꯅꯅꯦꯀꯣ ꯑꯩꯈꯣꯏ ꯍꯥꯟꯅ ꯌꯧꯔꯛꯀꯗ꯭ꯔꯥ ꯍꯥꯏꯔꯀꯣ ꯃꯣꯏ ꯑꯣꯟꯊꯣꯛꯄꯤꯅꯦꯕ ꯇꯧꯔꯤꯁꯦ ꯑꯣꯟꯅ ꯇꯩꯅꯅꯅꯦ ꯃꯣꯏꯗꯤ ꯊꯦꯡ ꯊꯦꯡ ꯌꯧꯔꯛꯇꯣꯏꯅꯦꯕ ꯇꯧꯔꯤꯁꯦ ꯑꯗꯨꯁꯨ ꯌꯧꯔꯛꯄꯁꯨ ꯏꯔꯨꯖꯗꯅ ꯈꯔ ꯂꯥꯛꯄ ꯌꯥꯎ ꯑꯗꯒꯤ ꯑꯗꯨꯝ ꯗ꯭ꯔꯦꯁꯁꯤ ꯏꯆꯝ ꯏꯆꯝ ꯆꯝꯕꯒ ꯍꯥꯏꯗꯤ ꯂꯩꯗꯅ ꯑꯗꯨꯝ ꯈꯔ ꯀꯦꯗꯕꯤꯗ ꯈꯣꯠꯇꯕꯤꯗꯒ ꯑꯗꯨꯃꯥꯏꯅ ꯍꯥꯄꯨ ꯆꯨꯔꯒ ꯂꯥꯛꯅꯕꯒ ꯑꯗꯨꯃꯥꯏꯅ ꯇꯧꯔꯒ ꯃꯌꯥꯝ ꯌꯥꯎꯕꯅꯤ ꯇꯧꯔꯤꯁꯦ ꯅꯪ ꯍꯥꯏꯗꯨ ꯆꯨꯝꯃꯤ ꯍꯣꯁꯇꯦꯜ ꯂꯩꯔꯒꯅꯤ ꯍꯦꯟꯅ ꯇꯟꯕ ꯍꯦꯟꯖꯤꯟꯕꯅꯤ ꯇꯧꯔꯤꯁꯦ ꯑꯗꯒꯤ ꯍꯧꯖꯤꯛꯀꯥꯟ ꯑꯩꯈꯣꯏ ꯍꯣꯁꯇꯦꯜꯗꯣ ꯏꯁꯤꯡꯁꯨ ꯌꯥꯝ ꯅꯨꯡꯉꯥꯏꯇꯕꯅꯦꯕꯀꯣ ꯑꯗꯣ ꯏꯁꯤꯡꯒꯨꯝꯕꯁꯨ ꯅꯨꯡꯉꯥꯏꯇꯕꯒꯤꯀꯣ ꯍꯥꯏꯗꯤ ꯐꯔꯛ ꯇꯥꯕꯗꯣ ꯍꯥꯏꯇꯥꯔꯦ ꯑꯌꯨꯛ ꯌꯥ ꯍꯧꯔꯀꯥꯟꯁꯤꯗ ꯑꯩꯈꯣꯏꯒꯤ ꯀꯩꯅꯣ ꯏꯁꯥ ꯁꯦꯡꯗꯣꯛ ꯇꯧꯕ ꯈꯣꯠꯇꯧꯕ ꯃꯇꯝꯁꯤꯗ ꯑꯗꯣ ꯏꯁꯤꯡꯁꯤꯦ ꯍꯦꯛ ꯇꯥꯔꯝꯃꯔꯣꯏ ꯏꯁꯤꯡꯁꯤ ꯇꯥꯗ꯭ꯔꯗꯤ ꯃꯩ ꯏꯁꯤꯡꯁꯤ ꯅꯨꯡꯉꯥꯏꯇ꯭ꯔꯗꯤ ꯅꯨꯡꯉꯥꯏꯇꯦ ꯍꯥꯏꯅꯩꯗꯅ ꯑꯗꯨꯃꯥꯏꯅ ꯑꯩꯈꯣꯏꯒꯤ ꯏꯁꯤꯡꯁꯤ ꯇꯥꯔꯝꯃꯔꯣꯏ ꯏꯁꯤꯡꯁꯤ ꯇꯥꯔꯝꯗ꯭ꯔꯕꯅꯤꯅ ꯑꯃꯨꯛ ꯏꯁꯤꯡꯁꯤ ꯉꯥꯏꯕꯗ ꯊꯦꯡꯗꯣꯛꯈ꯭ꯔꯗꯣꯏꯅꯤ ꯇꯣꯔꯤꯁꯦ ꯅꯠꯇ꯭ꯔꯒꯅ ꯑꯃꯨꯛ ꯇꯟꯕ ꯅꯨꯃꯤꯠꯇꯤ ꯏꯁꯤꯡꯁꯤ ꯉꯥꯏꯔꯤꯉꯩꯗ ꯑꯃꯨꯛ ꯍꯜꯂ ꯇꯨꯝꯁꯤꯜꯂꯗꯣꯏꯅꯦꯕ ꯀ ꯇꯧꯔꯤꯁꯦ ꯑꯗꯨꯃꯥꯏꯅ ꯇꯧꯕ ꯑꯗꯨꯝ ꯀ꯭ꯂꯥꯁꯁꯨ ꯊꯦꯡꯗꯣꯏꯅꯤ ꯇꯧꯔꯤꯁꯦ ꯑꯗꯩ ꯑꯣꯖꯥꯅꯁꯨ ꯆꯩꯕꯗ ꯆꯩꯕꯗ ꯍꯈꯣꯏꯗꯤ ꯅꯣꯏꯔ ꯍꯣꯁꯇꯦꯜꯗ ꯂꯩꯕ ꯀꯥꯡꯕꯨꯅ ꯍꯦꯟꯅ ꯑꯗꯣ ꯑꯩꯈꯣꯏ ꯑꯩꯈꯣꯏ ꯑꯩꯈꯣꯏ ꯗꯤꯄꯥꯔꯠꯃꯦꯟꯒꯤꯗꯨꯗꯤ ꯍꯣꯁꯇꯦꯜꯁꯤꯗ ꯂꯩꯇꯕ ꯁꯨꯡꯌꯥ ꯌꯥꯗꯦꯕꯀꯣ ꯑꯗꯨ ꯃꯣꯏ ꯈꯔꯕꯨꯗꯤ ꯑꯗꯨꯝ ꯃꯃꯤꯡ ꯆꯟꯁꯤꯜꯂꯒ ꯂꯩꯇꯕꯕꯨꯗꯤ ꯌꯥꯎꯋꯦꯕꯀꯣ ꯑꯗꯨꯏꯁꯨ ꯑꯩꯈꯣꯏꯗꯤ ꯑꯣꯖꯥꯅ ꯅꯣꯏꯒꯤꯗꯃꯛꯇ ꯀꯩꯅꯣ ꯑꯣꯏꯅ ꯇꯉꯥꯏꯐꯗꯅ ꯃꯤ ꯃꯌꯥꯝ ꯍꯣꯁꯇꯦꯜ ꯄꯥꯝꯅꯕ ꯃꯌꯥꯝꯗ ꯍꯣꯁꯇꯦꯜ ꯄꯤꯗꯕꯤꯗ ꯅꯣꯏꯗꯃꯛꯇ ꯍꯣꯁꯇꯦꯜ ꯄꯤꯕꯤꯔꯤ ꯑꯗꯨꯒ ꯅꯣꯏꯅ ꯁꯤꯗ ꯀ꯭ꯂꯥꯁ ꯅꯥꯏꯅ ꯆꯥꯡ ꯅꯥꯏꯅꯁꯨ ꯂꯥꯛꯇꯦ ꯈꯣꯠꯇꯦ ꯍꯥꯏꯔꯒ ꯑꯗꯨꯃꯥꯏꯅ ꯆꯩꯗꯣꯔꯤꯝ ꯇꯧꯔꯤꯁꯦ ꯑꯗꯣ ꯅꯣꯏꯒꯤꯁꯨ ꯑꯗꯨꯃꯥꯏꯅ ꯇꯧꯕꯗ ꯌꯥꯎꯕꯣꯏꯔꯦ
ꯌꯥꯎꯋꯦ ꯌꯥꯝꯅ ꯍꯥꯏꯗꯤ ꯃꯣꯏ ꯍꯣꯁꯇꯦꯜꯗ ꯂꯩꯈ꯭ꯔꯒꯅꯦꯀꯣ ꯌꯥꯝꯅ ꯏꯁꯤꯡꯁꯨ ꯅꯨꯡꯉꯥꯏꯇꯕꯒꯤ ꯂꯩꯔꯦꯗꯅ ꯑꯗꯨꯗꯨꯒꯤ ꯊꯦꯡꯕꯅꯦꯁꯨ ꯍꯥꯏꯌꯦ ꯃꯣꯏꯁꯦ ꯑꯗꯨꯝ ꯉꯥꯏꯅꯔꯒ ꯂꯩꯕ ꯏꯁꯤꯡꯗꯣ ꯇꯥꯕꯤ ꯇꯥꯗꯕꯤ ꯑꯗꯨꯝ ꯇꯧꯕꯒꯤ ꯑꯩ ꯍꯣꯁꯇꯦꯜꯗ ꯂꯩꯍꯧꯗꯕ ꯌꯥꯝ ꯐꯩ
ꯍꯥꯏꯔꯛꯑꯣ ꯍꯥꯏꯔꯛꯑꯣ
ꯎꯝ ꯑꯩꯁꯦ ꯍꯣꯁꯇꯦꯜꯗ ꯂꯩꯍꯧꯗꯕ ꯌꯥꯝ ꯐꯩꯕ ꯍꯣꯁꯇꯦꯜꯁꯦ ꯈꯟꯗꯤ ꯈꯟꯕꯅꯦꯕ ꯑꯗꯣ ꯑꯍꯥꯟꯕ ꯐꯥꯔꯁ ꯁꯦꯃꯤꯁꯇꯔꯗꯗꯤ ꯌꯥꯝ ꯋꯥꯔꯝꯃꯦ ꯍꯪꯒꯠ ꯍꯟꯗꯥꯏ ꯌꯨꯝꯗꯒꯤ ꯆꯠꯄꯁꯦ ꯑꯩ ꯍꯣꯁꯇꯦꯜꯗ ꯆꯠꯂꯨꯔꯒꯦꯒ ꯍꯥꯏꯔꯝꯃꯦ ꯑꯗꯩ ꯁꯨꯝ ꯆꯠꯁꯜꯂꯛꯑꯕꯒꯤ ꯋꯥꯕ ꯐꯔꯛꯄꯗꯣ ꯑꯗꯩ ꯑꯩ ꯍꯣꯁꯇꯦꯜꯗ ꯁꯨꯝ ꯂꯩꯅꯤꯡꯉꯛꯇꯕꯩ ꯂꯩꯍꯧꯗ꯭ꯔꯦ ꯑꯗꯨꯅ ꯌꯥꯝ ꯐꯔꯦ ꯏꯁꯤꯡ ꯌꯥꯝ ꯅꯨꯡꯉꯥꯏꯇꯦ ꯍꯥꯏꯕꯗꯨꯗꯅꯦ ꯑꯩꯗꯤ ꯏꯁꯤꯡ ꯏꯁꯤꯡ ꯌꯥꯎꯗ꯭ꯔꯗꯤ ꯍꯤꯡꯕ ꯉꯝꯗꯕꯤꯗꯣ ꯑꯗꯨꯃꯥꯏꯅ ꯇꯧꯋꯦꯕ ꯏꯁꯤꯡ ꯌꯥꯝ ꯃꯔꯥꯡ ꯀꯥꯏꯅ ꯂꯩꯔꯗꯤ ꯄꯨꯂꯞ ꯍꯤꯡꯗꯣꯏꯒ ꯃꯥꯟꯕꯗꯣ ꯑꯗꯨꯃꯥꯏꯅ ꯇꯧꯋꯦꯕ
ꯃꯥꯅꯤ ꯃꯥꯅꯤ ꯇꯧꯔꯤꯁꯦ ꯑꯩꯈꯣꯏ ꯏꯁꯤꯡꯗ ꯉꯥꯎꯕ ꯃꯤ ꯈꯕꯨꯗ ꯑꯩꯈꯣꯏ ꯉꯥꯅꯨꯕꯣꯏ ꯀꯩꯕꯣꯏ ꯍꯥꯏ ꯍꯥꯏꯇꯥꯔꯦ ꯇꯧꯔꯤꯁꯦ ꯑꯩꯗꯤꯀꯣ ꯍꯥꯏꯗꯤꯀꯣ ꯍꯥꯏꯗꯤ ꯏꯁꯤꯡꯁꯤꯀꯣ ꯏꯁꯤꯡ ꯑꯩ ꯉꯁꯤꯗꯤ ꯏꯁꯤꯡ ꯇꯥꯗ꯭ꯔꯗꯤ ꯌꯨꯝ ꯆꯠꯈꯤꯕ ꯀꯥꯡꯕꯨ ꯑꯃꯁꯨ ꯂꯩꯕ ꯑꯁ ꯍꯣꯁꯇꯦꯜ ꯏꯁꯤꯡꯁꯨ ꯇꯥꯗꯦ ꯃꯩꯁꯨ ꯁꯨ ꯂꯥꯛꯇꯦꯒ ꯍꯥꯏꯔꯀꯣ ꯑꯗꯨꯃꯥꯏꯅ ꯏꯁꯤꯡ ꯇꯥꯗꯕ ꯈꯨꯗꯤꯡ ꯃꯩ ꯂꯥꯛꯇꯕ ꯈꯨꯗꯤꯡ ꯍꯣꯁꯇꯦꯜ ꯍꯣꯁꯇꯦꯜ ꯍꯣꯁꯇꯦꯜꯗꯒꯤ ꯃꯌꯨꯝꯗ ꯆꯠꯈꯤ ꯀꯥꯡꯕꯨ ꯑꯃꯁꯨ ꯂꯩꯑꯦꯀꯣ ꯑꯗꯨ ꯑꯗꯨꯝꯕꯗꯨꯣ ꯑꯣꯏꯗꯣꯏꯅꯤ ꯅ ꯑꯩꯁꯦ ꯃꯣꯏ ꯑꯗꯨꯝ ꯈꯔꯕꯨꯗꯤ ꯑꯗꯨꯝ ꯇꯞ ꯑꯆꯧꯕ ꯑꯗꯒꯤ ꯃꯤ ꯕ꯭ꯔꯥꯏꯠꯀ ꯑꯆꯧꯕ ꯄꯨꯅꯔꯛꯄ ꯌꯥꯎꯋꯦꯕꯀꯣ ꯑꯗꯩ ꯏꯁꯤꯡꯁꯦ ꯅꯨꯡꯉꯥꯏꯇꯦ ꯍꯥꯏꯕꯒꯤ ꯑꯗꯨꯃꯥꯏꯅ ꯏꯁꯤꯡꯁꯦ ꯌꯥꯁꯤꯟ ꯌꯥꯁꯤꯟꯅꯔꯒ ꯑꯗꯨꯃꯥꯏꯅ ꯊꯝꯅꯕꯅꯤ ꯍꯥꯏꯕ ꯑꯗꯒꯤ ꯃꯌꯥꯝꯁꯤꯅ ꯇꯧꯔꯤ ꯏꯁꯤꯡꯁꯤ ꯌꯥꯝ ꯋꯥꯔꯨꯕꯩꯁꯨ ꯅꯠꯇꯅꯀꯣ ꯍꯥꯏꯗꯤ ꯑꯩꯈꯣꯏꯒꯤ ꯏꯁꯤꯡꯁꯤ ꯂꯩꯔꯤꯉꯩꯗꯁꯨ ꯑꯩꯈꯣꯏꯒꯤ ꯐꯖꯅ ꯁꯤꯖꯤꯟꯅꯗꯕ ꯍꯥꯏꯇꯥꯔꯦ ꯍꯥꯏꯗꯤ ꯁꯤꯖꯤꯟꯅꯒꯗꯕ ꯆꯥꯡꯗꯒꯤ ꯍꯥꯏꯗꯤ ꯍꯦꯟꯖꯤꯟꯅ ꯁꯤꯖꯤꯟꯅꯕꯗꯣ ꯍꯥꯏꯗꯤ ꯏꯁꯥꯒꯤ ꯏꯌꯨꯝ ꯅꯠꯇ꯭ꯔꯦ ꯏꯁꯤꯡꯁꯦ ꯑꯩꯈꯣꯏꯅ ꯂꯩꯔꯨꯗ꯭ꯔꯦ ꯍꯥꯏꯕꯒꯤ ꯃꯑꯣꯡꯗꯀꯣ ꯑꯗꯨꯃꯥꯏꯅꯅꯦ ꯍꯥꯏꯗꯤ ꯃꯌꯥꯝꯁꯤ ꯑꯩꯈꯣꯏꯒꯤ ꯑꯈꯥꯛ ꯑꯔꯝ ꯂꯩꯇꯅ ꯑꯗꯨꯃꯥꯏꯅ ꯖꯣꯔꯣ ꯖꯣꯔꯣ ꯁꯤꯖꯤꯟꯅꯕ ꯍꯥꯏꯇꯥꯔꯦ ꯑꯗꯨꯃꯥꯏꯅ ꯇꯧꯕꯗꯁꯨ ꯏꯁꯤꯡ ꯁꯦ ꯃꯔꯨꯑꯣꯏ ꯑꯣꯏꯅ ꯌꯥꯝꯅꯁꯨ ꯂꯣꯏꯕꯅꯦ ꯑꯗꯣ ꯀꯥꯂꯦꯟ ꯊꯥꯗꯅ ꯍꯦꯟꯅ ꯑꯃꯨꯛ ꯏꯁꯤꯡ ꯋꯥꯔꯤꯁꯦ ꯃꯌꯥꯝꯁ ꯁꯥꯟꯅꯕꯅꯤꯅ ꯑꯅꯤꯔꯛ ꯑꯅꯤꯔꯛ ꯑꯗꯨꯃꯥꯏꯅ ꯑꯗꯨꯝ ꯇꯨꯖꯟꯅꯩꯔꯦ ꯇꯧꯔꯛꯔꯤꯁꯦ ꯐꯤꯁꯨ ꯅꯣꯡꯃ ꯁꯦꯠꯂꯨꯔꯒ ꯑꯗꯨꯝ ꯑꯅꯤꯔꯛ ꯈꯟꯅ ꯁꯦꯠꯄꯁꯨ ꯊꯠꯂꯦꯗ ꯍꯥꯏꯗꯤ ꯍꯨꯃꯥꯡ ꯍꯨꯃꯥꯡꯁꯨ ꯍꯨꯃꯥꯡ ꯊꯧꯕ ꯑꯗꯒꯤ ꯃꯄꯥꯟ ꯊꯣꯛꯎꯔꯗꯤ ꯏꯁꯥꯁꯦ ꯑꯗꯨꯝ ꯃꯣꯠꯂꯤꯗꯅ ꯑꯩꯈꯣꯏꯗꯤ ꯑꯗꯨꯅ ꯑꯗꯨꯃꯥꯏꯅ ꯇꯧꯕꯗꯩ ꯃꯌꯥꯝꯁꯦ ꯐꯤ ꯁꯨꯕ ꯑꯗꯒꯤ ꯑꯅꯤꯔꯛ ꯍꯜꯂꯒ ꯏꯔꯨꯖꯅꯕ ꯑꯗꯒꯤ ꯑꯩꯈꯣꯏ ꯁꯤꯖꯤꯟꯅꯕ ꯆꯥꯡꯁꯤꯗꯒꯤ ꯍꯦꯟꯖꯤꯟꯅ ꯂꯤꯛ ꯅ ꯁꯤꯖꯤꯟꯅꯗꯕ ꯍꯥꯏꯇꯥꯔꯦ ꯑꯗꯨꯃꯥꯏꯅ ꯇꯧꯕꯗꯒꯤ ꯏꯁꯤꯡꯁꯤ ꯌꯥꯝ ꯊꯨꯅꯁꯨ ꯂꯣꯏꯕ ꯑꯣꯏꯗꯣꯏꯅꯤ ꯑꯗꯨ ꯈꯪꯗꯦ ꯃꯌꯥꯝꯁꯤ ꯀꯃꯥꯏꯅ ꯇꯧꯔꯤꯔꯤꯅꯣ ꯑꯗꯣ ꯑꯗꯨꯝ ꯍꯧꯖꯤꯛꯁꯨ ꯏꯁꯤꯡꯁꯨ ꯋꯥꯏ ꯋꯥꯏ ꯍꯥꯏ ꯏꯁꯤꯡ ꯅꯨꯡꯉꯥꯏ ꯍꯥꯏꯕ ꯍꯣꯁꯇꯦꯜ ꯑꯃꯐꯥꯎ ꯌꯥꯎꯗꯦ ꯇꯧꯔꯤꯁꯦ
ꯌꯨꯝꯗ ꯂꯩꯕꯅ ꯐꯔꯦ ꯌꯨꯝꯗꯗꯤ ꯏꯁꯤꯡ ꯌꯥꯝ ꯅꯨꯡꯉꯥꯏꯌꯦꯕꯀꯣ ꯑꯗꯨ ꯑꯗꯨꯐꯥꯎꯗ ꯑꯩꯈꯣꯏ ꯃꯥꯅ ꯉꯥꯡꯉꯤꯅꯦ ꯅꯣꯡꯃꯗꯕꯨ ꯀꯌꯥꯔꯛꯂꯨꯖꯒꯦ ꯍꯥꯏꯕꯅꯣ ꯑꯗꯒꯤ ꯐꯤꯁꯤꯅꯩ ꯀꯔꯝ ꯀꯥꯟꯗꯕꯨ ꯁꯦꯠꯂꯨꯔꯤꯅꯣ ꯈꯪꯗꯦ ꯄꯪꯁꯨꯗ ꯁꯨꯏꯌꯦꯅ ꯑꯗꯨꯃꯥꯏꯅ ꯉꯥꯡꯒꯦꯕꯀꯣ ꯑꯩꯁꯨ ꯑꯗꯣ ꯌꯨꯝꯗ ꯅꯨꯡꯉꯥꯏꯗ
ꯍꯣꯏ ꯑꯗꯨꯕꯨꯗꯤ ꯌꯨꯝ ꯍꯥꯏꯔꯗꯅ ꯅꯨꯡꯉꯥꯏꯕꯗ ꯍꯥꯏꯗꯤ ꯌꯨꯝꯁꯤꯗ ꯍꯦꯟꯕꯕꯨꯗꯤ ꯀꯦꯝꯕꯨꯗꯤ ꯂꯩꯕ ꯅꯠꯇꯦꯗꯅ ꯇꯧꯔꯤꯁꯦ ꯑꯗꯣ ꯌꯨꯝꯗ ꯂꯩꯕ ꯀꯥꯡꯕꯨꯕꯨꯗꯤ ꯑꯗꯨꯝ ꯌꯨꯝ ꯅꯨꯡꯁꯤꯖꯕ ꯃꯈꯩꯕꯨꯗꯤ ꯑꯗꯨꯝ ꯌꯨꯝꯗ ꯑꯗꯨꯃꯥꯏꯅ ꯂꯥꯛꯑꯒ ꯇꯧꯕ ꯃꯤꯁꯨ ꯃꯌꯥꯝ ꯌꯥꯎꯕꯅꯤꯅ ꯇꯧꯔꯤꯁꯦ ꯑꯗꯣ ꯑꯗꯨꯝ ꯀꯦꯝꯄꯁꯀꯤ ꯍꯥꯏꯗꯤ ꯀꯩꯅꯣ ꯌꯨꯅꯤꯚꯔꯁꯤꯇꯤꯒꯤ ꯕꯁ ꯆꯦꯟꯊꯣꯛ ꯆꯦꯟꯁꯤꯟ ꯇꯧꯕꯅꯤꯅ ꯑꯗꯨꯝ ꯀꯩꯁꯨ ꯀꯥꯏꯗꯦꯗꯅ ꯑꯩꯈꯣꯏꯗꯤ ꯌꯨꯝꯗꯣ ꯂꯥꯞꯄꯅꯤꯅ ꯑꯩꯈꯣꯏꯔꯣꯝꯗꯤ ꯕꯁꯁꯨ ꯌꯧꯗꯦꯕꯀꯣ ꯑꯗꯨꯏ ꯕꯁꯁꯨ ꯌꯧꯗꯕꯗꯨꯒꯤ ꯑꯗꯨꯝ ꯍꯣꯁꯇꯦꯜꯗ ꯂꯩꯇ꯭ꯔꯗꯤ ꯎꯄꯥꯏꯗꯣ ꯂꯩꯇꯦꯗꯅ ꯑꯗꯒꯤ ꯃꯄꯥꯟꯗ ꯑꯃꯨꯛ ꯕꯔꯥꯗ ꯂꯩꯕ ꯍꯥꯏꯁꯤꯗꯤ ꯑꯃꯨꯛ ꯏꯁꯥꯅ ꯆꯥꯛ ꯏꯟꯁꯥꯡ ꯊꯣꯡꯖꯕ ꯑꯗꯒꯤ ꯍꯧꯕꯗꯒꯤ ꯂꯣꯏꯕ ꯐꯥꯎꯕ ꯑꯃꯨꯛ ꯒ꯭ꯌꯥꯁ ꯋꯥꯠꯈꯤꯕꯒꯤ ꯑꯃꯨꯛ ꯒ꯭ꯌꯥꯁ ꯑꯃꯨꯛ ꯂꯩꯕ ꯆꯦꯟꯗꯣꯔꯤꯅꯤ ꯑꯗꯒꯤ ꯀꯔꯤꯅꯣ ꯌꯥꯗꯕꯩꯁꯨ ꯑꯃꯨꯛ ꯑꯗꯨꯝ ꯏꯁꯥꯅ ꯂꯣꯏꯅ ꯗꯥꯏꯇ ꯃꯌꯥꯝꯗꯨ ꯏꯁꯥꯅ ꯂꯣꯏꯅ ꯄꯨꯖꯩꯗꯅ ꯑꯗꯨꯅ ꯍꯣꯁꯇꯦꯜꯗ ꯂꯩꯈ꯭ꯔꯗꯤ ꯃꯣꯏꯅ ꯅꯨꯡꯇꯤꯒꯤ ꯍꯥꯎꯒꯦꯔ ꯍꯥꯎꯔꯣꯏꯔ ꯑꯗꯨꯝ ꯋꯥꯠꯇꯅꯕ ꯍꯤꯡꯅꯅꯕ ꯑꯗꯨꯝ ꯆꯦꯡ ꯆꯥꯛꯇꯨꯗꯤ ꯄꯤꯔꯛꯑꯅꯤ ꯊꯣꯡꯕꯤꯔꯒ ꯑꯗꯒꯤ ꯍꯥꯏꯗꯤ ꯍꯧꯖꯤꯛꯀꯤ ꯏꯁꯤꯡ ꯍꯥꯏꯔ ꯃꯣꯏꯅ ꯑꯗꯨꯝ ꯆꯤꯡꯈꯠꯄꯤꯔꯅꯤ ꯃꯩ ꯌꯥꯗ꯭ꯔꯦ ꯍꯥꯏꯔꯁꯨ ꯃꯣꯏꯅ ꯂꯥꯛꯑꯒ ꯀꯧꯔ ꯑꯗꯨꯃꯥꯏꯅ ꯁꯦꯝꯕꯤꯔꯛꯑꯅꯤ ꯑꯗꯨꯝꯕ ꯃꯌꯥꯝꯗꯨ ꯈꯜꯂꯒ ꯑꯩꯁꯨ ꯂꯩ ꯏꯕꯅꯤꯗ ꯑꯩꯁꯨ ꯌꯨꯝꯕꯨꯗꯤ ꯅꯨꯡꯉꯥꯏꯗ ꯌꯥꯝꯅ ꯇꯧꯔꯤꯁꯦ ꯑ ꯅꯣꯏꯁꯨ ꯍꯣꯏ ꯅꯣꯏꯕꯨꯗꯤ ꯑꯗꯨꯝ ꯕꯁꯇꯣ ꯑꯗꯨꯃꯥꯏꯅ ꯍꯟꯒꯠ ꯍꯟꯗꯥ ꯑꯗꯨꯃꯥꯏꯅ ꯆꯦꯟꯕꯅꯤꯅ ꯅꯨꯡꯉꯥꯏꯔꯝꯅꯤ ꯌꯥꯝꯅꯕꯨꯗꯤ ꯑꯗꯨꯏ ꯍꯧꯖꯤꯛꯇꯤ ꯍꯥꯏꯗꯤ ꯅꯪꯅ ꯌꯨꯅꯤꯚꯔꯁꯤꯇꯤꯒꯤ ꯒꯥꯔꯤꯗ ꯂꯥꯛꯄ ꯑꯣꯏꯕ ꯇꯥꯔꯒꯗꯤ ꯍꯥꯏꯗꯤ ꯃꯇꯝꯁꯨ ꯌꯥꯝ ꯀꯩꯅꯣ ꯐꯖꯅ ꯂꯥꯛꯄꯅꯤ ꯃꯣꯏꯗꯤ ꯃꯇꯝ ꯆꯥꯅꯁꯨ ꯑꯗꯒꯤ ꯚꯔꯥꯁꯨ ꯌꯥꯝ ꯌꯥꯝ ꯂꯧꯗꯦꯗꯅ ꯃꯣꯏꯗꯤ ꯁꯥꯇ꯭ꯔꯅꯤ ꯍꯥꯏꯔꯒ ꯑꯗꯨ ꯐꯅꯦ ꯇꯧꯔꯤꯁꯤ ꯅꯣꯏꯗꯤ ꯚꯔꯥꯁꯤ ꯂꯨꯄꯥ ꯀꯌꯥ ꯂꯧꯔꯤꯅꯣ ꯍꯧꯖꯤꯛꯁꯦ
ꯑꯩꯈꯣꯏ ꯚꯔꯥꯁꯦ ꯂꯨꯄꯥ ꯇꯔꯥꯈꯛ ꯂꯧꯋꯦ ꯑꯗꯨꯗꯨꯅ ꯌꯥꯝ ꯁꯦꯐ ꯑꯣꯏꯕꯤꯗꯣ ꯅꯠꯇ꯭ꯔꯗꯤ ꯍꯟꯀꯠ ꯍꯟꯗ ꯆꯠꯄꯁꯦꯀꯣ ꯑꯩꯈꯣꯏꯗꯨꯗꯩꯅ ꯕꯖꯥꯔꯐꯧ ꯑꯃꯨꯛ ꯇꯣꯡꯗꯣꯏꯅꯦꯕ ꯕꯖꯥꯔꯗꯒꯤꯅ ꯑꯃꯨꯛ ꯁꯤ ꯑꯦꯝ ꯌꯨ ꯂꯥꯛꯄꯁꯤꯐꯧ ꯑꯃꯨꯛ ꯇꯣꯡꯗꯣꯏꯅꯦ ꯃꯊꯥꯡ ꯑꯅꯤꯔꯛ ꯇꯣꯡꯕꯅꯤꯅ ꯂꯨꯄꯥ ꯄꯩꯁꯥꯁꯦ ꯑꯗꯨꯝ ꯅꯣꯡꯃꯗ ꯆꯥꯝꯃꯒ ꯀꯨꯟ ꯑꯗꯨꯃꯥꯏꯅ ꯍꯟꯒꯠ ꯍꯟꯗꯂꯞ ꯄꯨꯜꯂꯒ ꯂꯨꯄꯥ ꯆꯥꯝꯃ ꯀꯨꯟ ꯑꯣꯏꯌꯦꯕꯀꯣ ꯑꯗꯣ ꯕꯁꯇ ꯇꯣꯡꯈ꯭ꯔꯗꯤ ꯂꯨꯄꯥ ꯀꯨꯟ ꯈꯛꯇꯪ ꯑꯣꯏꯗꯣꯏꯅꯦꯕ ꯆꯠꯈꯤꯕꯒꯤ ꯀꯨꯟ ꯑꯃ ꯍꯜꯂꯛꯄꯒꯤ ꯀꯨꯟ ꯑꯃ ꯑꯗꯨꯅꯗꯤ ꯌꯥꯝ ꯐꯕꯀꯣ ꯑꯗꯣ ꯅꯪꯍꯧꯗꯕꯁꯦ ꯌꯥꯝ ꯅꯪꯍꯧꯗꯦ ꯉꯁꯤꯁꯤꯁꯨ ꯅꯪꯍꯧꯗꯦꯕ ꯂꯣꯏꯁꯟꯕꯁꯦ ꯉꯟꯅꯗꯤ ꯑꯗꯨꯝ ꯂꯣꯏꯁꯜꯂꯤꯅꯦꯕꯀꯣ ꯉꯟꯅ ꯂꯣꯏꯁꯟꯕ ꯍꯥꯏꯁꯦ ꯑꯩꯁꯦ ꯄꯨꯡ ꯇꯔꯦꯠ ꯃꯈꯥꯏ ꯇꯥꯔꯦ ꯂꯣꯏꯁꯟꯕ ꯀꯥꯟꯗ ꯑꯗꯩ ꯆꯥꯕꯒ ꯊꯛꯄꯒ ꯇꯧꯔꯤꯀꯥꯟꯗ ꯑꯗꯨꯝ ꯂꯣꯏꯁꯟꯕꯗꯣ ꯑꯗꯨꯝ ꯊꯤ ꯍꯦꯟꯈꯔꯦ ꯑꯗꯨꯗꯨꯅ ꯕꯁꯇꯨꯁꯨ ꯅꯪꯍꯧꯗ꯭ꯔꯦ ꯑꯗꯨꯝ ꯑꯣꯇꯣꯗ ꯂꯥꯛꯑꯦ
ꯑꯗꯨꯗꯤ ꯉꯁꯤꯗꯤ ꯅꯪ ꯄꯩꯁꯥ ꯃꯌꯥꯝ ꯇꯤꯡꯉꯒ ꯂꯥꯛꯑꯃꯅꯤꯗꯣ ꯇꯧꯔꯤꯁꯤ ꯑꯗꯨꯗꯤ ꯅꯪ ꯐꯣꯟꯒꯨꯝꯕꯗ ꯑꯦꯂꯥꯔꯝꯒꯨꯝꯕ ꯑꯃ ꯊꯝꯃꯣ ꯑꯗꯨꯒ ꯑꯦ ꯁꯤ ꯄꯨꯡꯁꯤ ꯇꯥꯔꯦ ꯍꯥꯏꯔꯒ ꯅꯪꯗ ꯕꯁ ꯂꯥꯛꯇꯧꯔꯤꯦꯒꯨꯝꯕ ꯍꯥꯏꯗꯤ ꯅꯁꯥꯗ ꯑꯗꯨꯃꯥꯏꯅ ꯈꯪꯅꯕ ꯇꯧꯔꯒ ꯑꯗꯨꯃꯥꯏꯅ ꯇꯧꯑꯣ ꯍꯥꯏꯗꯤ ꯅꯠꯇ꯭ꯔꯗꯤ ꯒꯥꯔꯤꯗꯨꯁꯨ ꯃꯊꯥꯡ ꯃꯊꯥꯡ ꯇꯣꯡꯉꯨꯁꯦ ꯅꯨꯡꯉꯥꯏꯇꯦꯗꯅ ꯍꯥꯏꯗꯤ ꯕꯔꯥꯗꯣ ꯌꯥꯝꯃꯦ ꯍꯥꯏꯇꯥꯥꯔꯒꯁꯨ ꯑꯃꯈꯛꯇꯪ ꯇꯣꯡꯉꯒ ꯑꯗꯨꯝ ꯂꯣꯏꯕꯅꯤ ꯍꯥꯏꯔꯤꯕ ꯍꯩꯗꯅ ꯍꯥꯏꯗꯤ ꯒꯥꯔꯤ ꯃꯊꯥꯡ ꯃꯊꯥꯡ ꯄꯨꯡꯉꯒ ꯑꯗꯨꯃꯥꯏꯅ ꯉꯥꯏꯊꯣꯛ ꯉꯥꯏꯁꯤꯟ ꯇꯧꯕꯁꯤ ꯌꯥꯝꯅ ꯇꯜꯂꯦꯕ ꯑꯗꯒꯤ ꯍꯧꯖꯤꯛꯀꯥꯟꯗꯤ ꯃꯤꯁꯦ ꯐꯨꯜ ꯐꯨꯜ ꯑꯣꯏꯗ꯭ꯔꯦꯗꯤ ꯃꯤꯗꯨ ꯄꯨꯂꯞ ꯁꯨꯗꯦ ꯍꯥꯏꯕ ꯁꯨꯗ꯭ꯔꯗꯤ ꯍꯧꯖꯤꯛꯀꯥꯟꯗꯤ ꯑꯣꯇꯣꯁꯨ ꯊꯧꯗꯦꯗꯅ ꯍꯥꯏꯗꯤ ꯃꯣꯏꯁꯨ ꯃꯤꯗꯣ ꯃꯌꯥꯝ ꯃꯌꯥꯝ ꯄꯨꯅꯤꯡꯕꯅꯤꯅ ꯑꯗꯨꯗꯨꯅ ꯑꯗꯨꯃꯥꯏꯅ ꯍꯌꯦꯡ ꯀꯩꯗꯩꯗꯤ ꯉꯟꯇꯥ ꯉꯟꯇꯥꯅ ꯉꯟꯇꯥ ꯉꯟꯇꯥꯅ ꯂꯣꯏꯁꯤꯜꯂꯛꯑꯣ ꯍꯥꯏꯗꯤ ꯅꯪ ꯂꯣꯏꯕꯨꯗꯤ ꯂꯣꯏꯁꯤꯜꯂꯛꯑꯦ ꯍꯥꯏ ꯑꯗꯨ ꯑꯣꯏꯇꯥꯥꯔꯒꯁꯨ ꯅꯪ ꯃꯁꯥꯗꯨꯗ ꯍꯦꯟꯅ ꯍꯥꯏꯗꯤ ꯑꯩ ꯄꯨꯡꯁꯨ ꯇꯥꯔꯦ ꯍꯥꯏꯕꯗꯨ ꯈꯪꯅꯕ ꯑꯗꯨꯃꯥꯏꯅ ꯐꯣꯟꯗ ꯑꯂꯝ ꯊꯝꯂꯒ ꯒꯥꯔꯤꯗ ꯂꯥꯛꯑ ꯑꯃ ꯊꯝꯃꯒ ꯑꯗꯨꯃꯥꯏꯅ ꯄꯨꯡꯗꯨ ꯌꯦꯡꯉ ꯌꯦꯡꯉ ꯑꯗꯨꯃꯥꯏꯅ ꯇꯧꯔ ꯑꯗꯨ ꯉꯟꯅ ꯍꯧꯒꯠꯂꯁꯨ ꯑꯗꯨꯝ ꯊꯕꯛ ꯇꯞꯅ ꯇꯞꯅ ꯇꯧꯖꯕ ꯃꯤꯁꯨ ꯈꯔ ꯃꯣꯟꯕ ꯃꯤꯁꯨ ꯂꯩꯕꯨꯗꯤ ꯂꯩꯕꯅꯤ ꯑꯗꯣ ꯑꯗꯨꯝ ꯈꯪꯗꯦ ꯃꯣꯏꯁꯦ ꯑꯗꯨꯝ ꯈꯔ ꯍꯦꯛꯇ ꯊꯦꯡꯉꯤ ꯍꯥꯏ ꯀꯃꯥꯏꯅ ꯇꯧꯒꯅꯣ ꯈꯪꯗꯦ ꯃꯣꯏꯁꯤ ꯇꯧꯔꯤꯁꯦ ꯑꯗꯨ ꯑꯗꯨ ꯐꯔꯦ ꯑꯗꯨ ꯀꯣꯟꯅ ꯑꯃꯨꯛ ꯋꯥꯔꯤ ꯁꯥꯟꯅꯔꯁꯤꯀꯣ ꯊꯝꯃꯒꯦ
ꯍꯣꯏꯗ ꯑ